ꯑꯣ ꯀꯩꯗꯧꯔꯝꯃꯤꯅꯣ
ꯁꯨꯝ ꯂꯩꯔꯝꯃꯤꯌꯦ
ꯑꯣ ꯅꯪꯗꯤ ꯍꯣꯁꯇꯦꯜ ꯅꯝꯕꯔ ꯀꯌꯥꯗ ꯂꯩꯔꯤꯕ
ꯍꯣꯁꯇꯦꯜ ꯅꯝꯕꯔ ꯁꯤꯛꯁ ꯇꯥ
ꯍꯣꯁꯇꯦꯜ ꯅꯝꯕꯔ ꯁꯤꯛꯁꯇ ꯆꯥꯛ ꯏꯁꯤꯡꯗꯤ ꯆꯥꯔꯕꯣ
ꯑꯁ ꯆꯥꯔꯦꯗ ꯊꯦꯡꯅ ꯆꯥꯏ
ꯀꯩ ꯃꯊꯦꯜ
ꯏꯃꯥꯟꯅꯕꯅ ꯀꯩꯅꯣꯗꯣ ꯑꯩꯈꯣꯏꯗꯣ ꯊꯦꯡꯁꯨ ꯊꯦꯡꯈ꯭ꯔꯦ ꯑꯥ ꯏꯟꯁꯥꯡ ꯊꯣꯡꯕꯗ ꯑꯃꯨꯛ ꯐꯔꯛ ꯇꯥꯔꯦꯅ ꯏꯟꯖꯥꯡ ꯂꯩ ꯆꯠꯄꯅꯦ ꯑꯗꯨꯗ ꯀꯩꯅꯣꯁꯨ ꯑꯃꯨꯛ ꯗꯥꯎ ꯌꯥꯗ꯭ꯔꯤꯁꯨ ꯊꯣꯡ ꯍꯥꯡꯉꯝꯗ꯭ꯔꯦ ꯏꯟꯁꯥꯡꯒꯤ ꯑꯗꯨ ꯑꯃꯨꯛ ꯑꯗꯒꯤ ꯏꯃꯥꯟꯅꯅ ꯀꯩꯅꯣ ꯇꯧꯔꯁꯦꯅ ꯉꯥ ꯀꯣꯛꯇ ꯂꯩꯔ ꯑꯗꯨꯝ ꯉꯧꯔ ꯆꯥꯔꯁꯦꯅ ꯉꯥ ꯀꯣꯛꯇ ꯆꯪꯉꯥ ꯆꯥꯔꯦ
ꯉꯥ ꯀꯣꯛꯇꯨꯗꯤ ꯀꯅꯥ ꯊꯣꯡꯉꯤꯕ
ꯏꯃꯥꯟꯅꯕꯅ ꯊꯣꯡꯉꯦ ꯃꯥꯅ ꯃꯥ ꯊꯣꯡꯒꯦꯅ ꯃꯥꯅ ꯈꯔ ꯍꯩ ꯈꯣꯠꯂꯦꯅ ꯉꯥ ꯀꯣꯛꯇ ꯊꯣꯡꯕꯁꯦ ꯍꯣꯏ ꯑꯗꯨꯝ ꯍꯩꯌꯦ
ꯑꯣ ꯀꯃꯥꯏ ꯀꯃꯥꯏꯅ ꯊꯣꯡꯉꯤ ꯍꯥꯏꯐꯦꯠꯇꯡ ꯍꯥꯏꯔꯛꯎꯅꯦ
ꯉꯥ ꯀꯣꯛꯇꯥꯁꯦ ꯀꯩꯅꯣ ꯇꯧꯋꯦꯀꯣ ꯑꯩꯈꯣꯏ ꯍꯤꯡꯅ ꯆꯥꯕ ꯌꯥꯕꯁꯨ ꯂꯩꯀꯣ ꯑꯗꯣ ꯑꯗꯨꯝ ꯀꯩꯅꯣ ꯇꯧꯔꯒꯗꯤ ꯑꯩꯈꯣꯏ ꯑꯗꯨꯝ ꯒꯣꯛꯑꯒ ꯑꯥ ꯑꯍꯥꯟꯕ ꯑꯆꯧꯕꯗꯨ ꯑꯣꯏꯔꯒꯗꯤ ꯉꯥꯗꯣ ꯆꯥꯎꯕꯅꯤꯅ ꯍꯥꯟꯅ ꯈꯔ ꯇꯥꯎꯊꯣꯛꯑꯦ ꯊꯥꯎꯗ ꯉꯥꯗꯨꯗꯡ
ꯑꯥ
ꯃꯁꯥ ꯀꯟꯖꯟꯅꯕꯅ ꯑꯗꯨꯒ ꯑꯥ ꯉꯁꯥꯏꯒꯤ ꯑꯗꯨꯝ ꯉꯥ ꯉꯧꯈꯤꯕ ꯊꯥꯎꯗꯨꯗ ꯑꯗꯨꯝ ꯇꯤꯜꯍꯧ ꯆꯅꯝ ꯀꯩꯀꯥꯗꯣ ꯉꯧꯔꯅꯤꯗꯅ
ꯑꯥ
ꯑꯗꯨꯒ ꯇꯤꯜꯍꯧ ꯆꯅꯝꯗꯣ ꯉꯧꯔꯅꯤ ꯑꯗꯨꯒ ꯀꯩꯅꯣꯗꯣ ꯃꯍꯤ ꯍꯥꯞꯆꯤꯜꯂꯒ ꯈꯤꯇꯪ ꯇꯤꯜꯍꯧ ꯆꯅꯝꯗꯣ ꯄꯠꯊꯥꯍꯜꯂꯅꯤ ꯑꯗꯨꯒ ꯀꯩꯅꯣ ꯉꯥꯗꯣ ꯍꯥꯞꯆꯤꯟꯕ ꯌꯥꯔꯦ ꯉꯁꯥꯏ ꯇꯥꯎꯊꯣꯛꯈꯤꯕ ꯉꯥꯗꯣ ꯑꯗꯨꯒ ꯍꯥꯞꯆꯤꯜꯂꯒ ꯑꯗꯨꯝ ꯃꯍꯤ ꯈꯤꯇꯪ ꯍꯥꯞꯄꯒ ꯑꯗꯨꯝ ꯁꯧꯍꯜꯂꯒ ꯌꯥꯥꯔꯦ ꯑꯗꯨꯝ ꯀꯩꯀꯥ ꯍꯥꯞꯆꯜꯂ ꯊꯥꯡꯗ ꯑꯗꯨꯝ ꯆꯥꯕ ꯌꯥꯔꯦ ꯍꯥꯎꯏ ꯍꯥꯎꯏ ꯃꯥ ꯃꯥ ꯃꯥꯗꯤ ꯍꯩꯕꯅꯦ ꯆꯆꯥꯛ ꯏꯟꯖꯥꯡ ꯊꯣꯡꯕꯗꯣ ꯫
ꯑꯣ ꯈꯪꯏ ꯀꯦꯕꯜ ꯑꯣ ꯑꯗꯨ ꯍꯣꯁꯅꯦꯜ ꯅꯣꯏ ꯍꯣꯁꯇꯦꯜꯗꯨꯗ ꯃꯤ ꯀꯌꯥ ꯂꯩ ꯅꯣꯏ꯫
ꯀꯩꯅꯣ ꯇꯧꯋꯦ ꯍꯧꯖꯤꯛꯁꯦ ꯎꯝ ꯃꯣꯏ ꯂꯣꯏꯅꯈꯤꯕꯁꯨ ꯌꯥꯎꯔꯦꯕ꯫ ꯀꯣꯠꯁꯦꯝ ꯐꯣꯔꯁꯦꯝ ꯍꯟꯗꯛ ꯊꯥꯅꯕꯅꯦ ꯑꯗꯨꯒꯤ ꯂꯣꯏꯒꯤꯕꯒꯤ ꯃꯌꯨꯝꯗ ꯀꯨꯝꯅꯒꯤꯕꯁꯨ ꯌꯥꯎꯋꯦ ꯑꯗꯨꯝ ꯫ ꯃꯤꯖꯦ ꯍꯥꯟꯅ ꯎꯝ ꯐꯤꯞꯇꯤꯃꯨꯛꯀꯤ ꯃꯌꯥ ꯂꯩꯕꯅꯦ꯫ ꯑꯗꯣ ꯍꯧꯖꯤꯛ ꯀꯨꯝꯅꯒꯔ꯭ꯗꯤ ꯀꯌꯥ ꯀꯌꯥꯃꯨꯛ ꯂꯩꯕꯅꯣꯗꯣ ꯈꯪꯗ꯭ꯔꯦ
ꯅꯣꯏ ꯍꯣꯁꯇꯦꯜꯗꯣ ꯂꯩꯕꯕꯨ ꯅꯨꯡꯉꯥꯏꯕ꯭ꯔꯣ ꯀꯃꯥꯏ ꯀꯃꯥꯏꯅ ꯇꯧꯒꯦ ꯗꯨꯕꯣ꯫
ꯑꯦ ꯅꯨꯡꯉꯥꯏꯗꯥ ꯑꯎꯝ ꯑ ꯏꯟꯚꯥꯏꯔꯣꯟꯃꯦꯟ ꯀꯩꯀꯥꯁꯨ ꯗꯨꯝ ꯐꯔ꯭ꯦꯟꯂꯤ ꯑꯣꯏꯔꯒ ꯃꯤ ꯅꯨꯡꯁꯨ ꯇꯤꯟꯅꯕ ꯂꯣꯏ ꯅꯨꯡꯉꯥꯏꯌꯦꯕ ꯑꯗꯨꯝ꯫
ꯑꯗꯨ ꯅꯣꯏ ꯆꯥꯛꯇꯤ ꯃꯤ ꯀꯌꯥ ꯆꯥꯃꯤꯟꯅꯩꯕ꯫
ꯆꯥꯛ ꯑꯩꯈꯣꯏ ꯑ ꯑꯩꯈꯣꯏ ꯃꯉꯥ ꯆꯥꯏꯌꯦ ꯍꯧꯖꯤꯛ꯫ ꯄꯨꯗꯤ ꯃꯔꯤ ꯆꯥꯏ ꯏꯃꯥꯟꯅꯕ ꯑꯃ ꯃꯥ ꯃꯌꯨꯝ ꯀꯨꯝꯒꯤꯕ꯫
ꯑꯣ ꯅꯪ ꯅꯪꯗꯤ ꯃ ꯀꯩ ꯗꯤꯄꯥꯔꯠꯃꯦꯟ ꯇꯧꯏꯅꯣ꯫
ꯀꯩꯑꯕ꯫
ꯀꯩ ꯗꯤꯄꯥꯔꯠꯃꯦꯟꯗ ꯇꯧꯏꯅꯣꯕ꯫
ꯑꯣ ꯑꯩ ꯀꯩꯅꯣ ꯂꯣꯏꯔꯦ ꯏꯖꯨꯀꯦꯁꯟꯗꯩ ꯂꯣꯏꯔꯒ ꯀꯩꯅꯣ ꯑꯥ ꯍꯨꯃꯦꯟ ꯔꯥꯏꯠꯁ ꯇ ꯗꯤꯄꯂ꯭ꯣꯃꯥ ꯇꯝꯅꯔꯦ ꯍꯟꯗꯛ ꯫
ꯍ꯭ꯌꯨꯃꯦꯟ ꯔꯥꯏꯠꯁꯇ ꯗꯤꯄ꯭ꯂꯣꯃꯥ ꯀ꯭ꯂꯥꯁꯄꯨ ꯆꯠꯄ꯭ꯔꯣ꯫
ꯑꯦ ꯆꯠꯂꯦ ꯍꯣꯏ ꯍꯨꯖꯤꯛꯄꯨꯗꯤꯀ ꯇꯧꯕꯒꯤ ꯑꯥ ꯑꯦꯛꯖꯥꯝ ꯃꯌꯥꯒꯤ ꯆꯠꯀꯦ꯫
ꯑꯗꯨꯗꯤ ꯍꯨꯃꯦꯟ ꯔꯥꯏꯠꯁ ꯀꯤ ꯃꯔꯝꯗ ꯌꯥꯝ ꯈꯪꯉꯝꯃꯅꯤ ꯫
ꯌꯥꯝ ꯌꯥꯝ ꯈꯪꯕ ꯑꯣꯏꯗꯦꯗ ꯍꯨꯃꯦꯟ ꯔꯥꯏꯠꯁ ꯀꯤꯗꯤ ꯏꯖꯨꯀꯦꯁꯟꯗ ꯐꯖꯅ ꯇꯧꯔꯛꯄꯅꯤꯅ꯫ ꯍꯨꯃꯦꯟ ꯔꯥꯏꯠꯁꯦ ꯑ ꯀꯩꯅꯣꯅꯦ ꯑꯩꯈꯣꯏꯅ ꯫ ꯑꯩꯈꯣꯏꯅ ꯁꯨꯝ ꯑ ꯎꯝ ꯑꯩꯈꯣꯏꯅ ꯇꯥꯛꯄꯗ ꯁꯨꯝ ꯇꯥꯔꯛꯄꯗꯣ ꯑꯗꯨꯗ ꯑꯩꯈꯣꯏꯒꯤ ꯍꯨꯃꯦꯟ ꯔꯥꯏꯠꯁ ꯍꯥꯏꯖꯦ ꯃꯤ ꯑꯃꯒꯤ ꯍꯥꯏꯗꯤ ꯃꯤ ꯑꯥ ꯄ꯭ꯔꯤꯊꯤꯕꯤꯗ ꯂꯩꯔꯤꯕ ꯃꯤ ꯑꯃꯒꯤ ꯃꯥꯒꯤ ꯍꯛꯁꯦ ꯍꯥꯏꯗꯤ ꯁꯤꯁꯦ ꯈꯪꯅ ꯆꯠꯄ ꯑꯗꯣ꯫ ꯍꯥꯏꯗꯤ ꯃꯥꯒꯤꯁꯖꯨ꯫ ꯃꯥꯖꯨ ꯀꯩꯅꯣꯗꯣ ꯔꯥꯏꯠꯁ ꯇꯣ ꯍꯦꯟꯅ ꯈꯪꯖꯔꯗꯤ ꯃꯁꯥꯗꯁꯨ ꯗꯤꯐꯦꯟꯁ ꯅꯨꯡ ꯀꯩꯀꯔ꯭ꯥ ꯃꯥꯅ ꯗꯨꯝ ꯇꯧꯖ ꯉꯝꯖꯩꯗꯅ꯫ ꯑꯗ ꯃꯁꯥꯒꯤ ꯐꯪꯐꯝ ꯊꯣꯛꯄ ꯍꯛꯇꯣ ꯈꯪꯖꯕꯩ ꯋꯥꯔꯤꯅꯤꯗ꯫
ꯑꯗꯨ ꯇꯨꯝꯃꯒ ꯁꯨꯝ ꯂꯩꯕ ꯃꯤꯗꯨꯗꯗꯤ ꯍ꯭ꯌꯨꯃꯦꯟ ꯔꯥꯏꯠꯁꯦ ꯀꯩ ꯀꯥꯟꯅꯗꯣꯏꯅꯣ ꯃꯥꯏꯗꯤ ꯃꯥꯗꯤ ꯃꯄꯥꯟꯁꯨ ꯊꯣꯛꯑꯔꯣꯏ ꯇꯨꯝꯕꯁꯨ ꯂꯩꯔꯕꯅꯤꯅ ꯍꯌꯨꯃꯦꯟ ꯔꯥꯏꯠꯁꯤ ꯀꯥꯟꯅꯕꯁꯤꯅ ꯀꯩꯅꯣ ꯑꯣꯏꯗꯣꯏ ꯀꯩ ꯑꯣꯏꯗꯣꯏꯅꯣ ꯃꯉꯣꯟꯗ
ꯃꯥꯒꯤꯖꯨ ꯃꯥꯏꯖꯨ ꯔꯥꯏꯠꯁꯅꯦ ꯃꯥ ꯂꯩꯔꯤꯗꯣ ꯍꯥꯏꯗꯤ ꯃꯥꯏ ꯄꯣꯠꯇꯨꯗꯣ ꯍꯣꯏ ꯃꯥꯏ ꯃꯥꯏ ꯔꯥꯏꯠꯁꯖꯇꯨꯅꯦꯕ ꯃꯥ ꯂꯩꯖꯩꯗꯣ ꯍꯥꯏꯗꯤ ꯀꯩꯅꯣ ꯇꯧꯒꯦꯔꯥ ꯇꯨꯝꯒꯦꯔ ꯑꯗꯩ ꯑꯗꯩ ꯀꯩꯅꯣ ꯇꯧꯔꯒ ꯑꯗꯨꯝ ꯅꯨꯄꯤ ꯋꯥꯔꯤ ꯁꯥꯟꯅ ꯂꯩꯒꯦꯔꯥ ꯑꯗꯒꯤ ꯑꯗꯨꯝ ꯂꯩ ꯑꯗꯨꯗ ꯀ ꯁꯨꯝ ꯃꯥꯏ ꯔꯥꯏꯠꯁ ꯍꯥꯏꯗꯤ ꯃꯥꯒꯤꯖꯨ ꯃꯥꯏ ꯑꯗꯨꯝ ꯃꯥꯏꯖꯨ ꯈꯟꯖ ꯂꯩꯖꯩꯅꯦꯕ ꯑꯗꯣ
ꯑꯣ
ꯍ ꯃꯥ ꯇꯨꯝꯃ ꯂꯩꯔꯦꯅ ꯃꯌꯥꯝꯅ ꯆꯤꯡꯊꯣꯛꯑꯒ ꯃꯥ ꯀꯩꯅꯣ ꯐꯨꯕꯖꯨ ꯌꯥꯔꯣꯏꯕ꯫
ꯑꯣ ꯃꯥꯏ ꯃꯥꯏ ꯔꯥꯏꯠ ꯇꯨꯝꯃꯤꯅꯦꯕ ꯃꯥꯏꯗꯣ ꯗꯥꯏꯔꯦꯛ ꯔꯥꯏꯠ ꯀꯩꯅꯣꯝ ꯀꯅꯥꯝꯇꯅ ꯀꯩꯝ ꯍꯥꯏ ꯉꯝꯃꯣꯏꯗꯧꯕ ꯃꯑꯣꯡꯗꯅꯦꯕ ꯃꯥꯅ ꯇꯨꯝꯃꯤꯖꯦ ꯫
ꯃꯥꯅꯤ ꯫
ꯑꯩꯁ ꯑꯗꯣ ꯅꯨꯄꯤ ꯍꯥꯏꯔꯒ ꯅꯨꯄꯤꯕꯨ ꯀꯣꯏꯕꯔꯣ ꯅꯪꯕꯣ
ꯅꯨꯄꯤꯁꯦ ꯀꯣꯏꯔꯝꯃꯦ ꯑꯗꯣ ꯇꯣꯛꯅꯈꯤꯕꯗꯤ ꯍꯧꯖꯤꯛꯇꯤ ꯅꯨꯄꯤ ꯀꯤꯔꯦ
ꯅꯨ ꯅꯨꯄꯤ ꯈꯤꯔꯦ
ꯀꯤꯔꯦꯕ
ꯀꯤꯔꯦ ꯀꯩꯒꯤ ꯀꯤꯔꯤꯕ
ꯑꯦ ꯃꫭꯏꯖꯦ
ꯃꯤ ꯅꯨꯄꯤ ꯀꯣꯏꯕꯁꯨ ꯅꯨꯄꯤ ꯀꯣꯏꯕꯁꯨ ꯃꯤ ꯋꯥꯈꯜ ꯂꯧꯁꯤꯡ ꯊꯣꯛꯇꯅ ꯍꯣꯠꯅꯅꯤꯡꯕ ꯄꯣꯏꯀꯥ ꯃꯌꯥꯝ ꯄꯣꯛꯑꯦ ꯍꯥꯏꯔꯒ
ꯐꯕ ꯒ꯭ꯌꯥꯟ ꯇꯥꯕ ꯈꯜꯂ ꯀꯣꯏꯍꯧꯔꯒꯗꯤ ꯅꯨꯄꯥꯗꯣ ꯌꯥꯝ ꯊꯤ ꯀꯩꯅꯣꯗ ꯄꯤꯁꯇ ꯂꯩꯅꯦꯕꯀꯣ
ꯎꯝ
ꯑꯗꯨ ꯅꯠꯇꯕꯤꯗ ꯑꯩꯈꯣꯏꯒꯤ ꯅꯍꯥꯛꯀꯤ ꯑꯦ ꯃꯁꯛ ꯐꯖꯩ ꯈꯣꯠꯂꯦ ꯍꯥꯏꯔꯒ ꯑꯗꯨꯝ ꯄꯪꯀꯣꯏ ꯀꯣꯏꯅꯈꯤꯕꯗꯣ ꯑꯗꯨꯗꯤ ꯀꯨꯏꯁꯤꯜꯂꯒ ꯁꯨꯝ ꯌꯥꯔꯛꯇꯦꯕ ꯑꯗꯨꯅ ꯄ꯭ꯂꯦ ꯑꯗꯨꯝ ꯇꯧꯔꯛꯄ ꯍꯥꯏꯇꯥꯔꯦ ꯁꯨꯝ ꯁꯥꯟꯅꯔꯛꯄꯗꯣ ꯑꯗꯨꯒꯤ ꯀꯤꯔꯛꯄ ꯍꯥꯏꯇꯥꯔꯦ ꯅꯨꯄꯤꯗꯣ
ꯑꯗꯨ ꯅꯨꯄꯤ ꯉꯥꯛꯇꯁꯨ ꯅꯠꯇꯦꯗ ꯅꯨꯄꯥ ꯍꯟꯗꯛꯇ ꯑꯩꯁꯨꯨꯝ ꯄꯥꯎ ꯇꯥꯕꯗ ꯃꯤ ꯑꯗꯨꯝ ꯌꯥꯝ ꯅꯨꯡꯁꯤꯅꯅ ꯌꯨꯇ꯭ꯌꯨꯕꯀ ꯍꯥꯡꯉ ꯂꯩꯔꯝꯕ ꯑꯃ ꯀꯩꯅꯣ ꯇꯧꯗꯅ ꯅꯨꯄꯥꯗꯨꯅ ꯑꯃꯨꯛ ꯄꯩꯁꯥ ꯈꯔ ꯄꯥꯏꯔꯛꯄꯗꯒꯤ ꯅꯨꯄꯤ ꯑꯇꯣꯞꯄ ꯄꯥꯝꯃꯦꯅ ꯇꯧꯕꯒꯤ ꯋꯥꯔꯤꯒꯁꯨ ꯃꯌꯥꯝ ꯂꯩꯔꯤꯄꯣꯠꯅꯤꯗ
ꯑ ꯃꯥꯅꯦ ꯃꯥꯅꯦ ꯂꯩꯅꯦ ꯍꯟꯅꯥ ꯌꯥꯝꯅ ꯂꯥꯏꯔꯅ ꯍꯧꯔꯛꯄꯅꯦꯕ ꯃꯕꯥꯅꯤꯗꯨ ꯌꯨꯇꯨꯞ ꯇꯧꯃꯤꯟꯅꯔꯒ ꯑꯗꯨ ꯃꯌꯥꯝꯁꯨ ꯅꯨꯡꯁꯤ ꯈꯣꯠ ꯀꯩꯅꯣ ꯇꯧꯕꯗꯒꯤ ꯁꯞꯁꯀ꯭ꯔꯥꯏꯕꯔꯒꯗꯤ ꯌꯥꯝ ꯐꯪꯉꯦ ꯑꯗꯩ ꯄꯩꯁꯥ ꯂꯥꯛꯆꯔꯦ ꯑꯗꯨꯗꯩꯁꯨ ꯑꯗꯒꯤ ꯑꯦꯝ ꯑꯦꯜ ꯑꯦꯒꯤ ꯅꯨꯄꯤꯁꯤꯡꯅꯁꯨ ꯃꯣꯏꯗꯣ ꯏꯃꯨꯡꯒꯗꯣ ꯃꯇꯦꯡ ꯄꯥꯡꯕꯤ ꯑꯗꯨꯅ ꯑꯗꯨꯃꯥꯏꯅ ꯇꯧꯕꯅꯦ ꯍꯣꯏ ꯍꯣꯏ ꯑꯗꯨꯃꯥꯏꯅ ꯇꯧꯕꯤꯕ ꯑꯗꯩ ꯁꯨꯝ ꯆꯊꯔꯛꯄꯗꯨꯗ ꯅꯨꯄꯥꯗꯣ ꯑꯗꯨꯝ ꯍꯥꯟꯅꯗꯩ ꯃꯁꯛꯇꯣ ꯌꯥꯗꯦꯗ ꯃꯥꯗꯣ
ꯑꯣ ꯅꯨꯄꯥꯁꯤꯔꯣ ꯌꯥꯗꯩꯁꯦ ꯅꯨꯄꯤꯁꯤꯔꯣ
ꯑꯗꯨꯅ ꯅꯨꯄꯥꯗꯨꯅꯤꯗ ꯑꯗꯨ ꯌꯥꯗꯕꯗꯨꯅꯕꯨ ꯉꯟꯅ ꯉꯟꯅ ꯃꯌꯨꯝ ꯄꯥꯜꯂꯤꯅꯦ ꯃꯣꯏ
ꯑꯣ ꯅꯨꯄꯤ ꯑꯇꯣꯞꯄ ꯀꯣꯏꯅꯤꯡꯉꯛꯄꯒꯤꯗꯤ ꯁꯛ ꯑꯃ ꯌꯥꯎꯋꯦꯕ ꯇ ꯑꯥ ꯑꯣꯏꯕꯥꯗꯨ ꯑꯣ ꯑꯗꯨꯗꯤ ꯃꯥꯅ ꯅꯍꯟꯗꯒꯤ ꯃꯌꯥꯝꯗ ꯇꯧꯔꯤꯗꯨꯗꯤ ꯎꯠ ꯆꯥꯏꯕꯒꯨꯝꯕꯅꯦꯕ ꯑꯗꯨꯗꯤ
ꯃꯥꯟꯅꯦ ꯃꯥꯟꯅꯦ ꯎꯠꯆꯥꯏꯕꯅꯦ ꯄꯩꯁꯥ ꯄꯥꯏꯔꯛꯄ ꯉꯥꯏꯕꯅꯦ
ꯑꯣ ꯕꯅꯥ ꯊꯧꯔꯒ ꯕꯅꯥ ꯊꯧꯔꯛꯄ ꯉꯥꯏꯕ
ꯍꯣꯏ ꯍꯣꯏ ꯕꯔꯅ ꯊꯧꯔꯛꯄ ꯉꯥꯏꯕ
ꯑꯗꯩ ꯑꯗꯨ ꯍꯥꯢꯗꯤ ꯑꯗꯨ ꯄꯗꯤ ꯅꯨꯄꯥꯁꯤꯡꯁꯤꯁꯨ ꯂꯣꯏꯅ ꯐꯕꯗꯤ ꯅꯠꯇꯦ ꯅꯨꯄꯤꯁꯤꯡꯁꯤꯁꯨ ꯅꯨꯄꯤꯁꯤꯡꯁꯤꯁꯨ ꯂꯣꯏꯅ ꯐꯩ ꯍꯥꯏꯗꯨꯏꯔꯣ ꯐꯠ ꯅꯨꯄꯤꯁꯨ ꯐꯠ
ꯃꯥꯅ ꯀꯣꯏꯔꯤ ꯅꯨꯄꯤꯗꯨꯁꯨ ꯂꯩꯁꯥꯕꯤ ꯅꯠꯇꯦ ꯃꯧꯅꯤ ꯃꯆꯥ ꯂꯩꯔꯤꯅꯤ ꯑ ꯆꯞ ꯃꯥꯟꯅꯩ ꯑꯗꯨꯅ ꯑꯗꯨꯝ ꯑꯗꯨꯝ ꯌꯥꯗꯦꯕ ꯃꯣꯏꯁꯨ ꯌꯥꯗꯦꯕ ꯃꯤꯒꯤ ꯏꯃꯨꯡ ꯊꯨꯒꯥꯏꯌꯦꯅ ꯃꯣꯏꯁꯨꯨꯝꯡ ꯁꯟꯗꯣꯛꯄ ꯌꯥꯏꯕ ꯑꯗꯨꯗꯤ
ꯑꯥ ꯑꯗꯣ ꯀꯩꯒꯨꯝꯕ ꯅꯪꯁꯦ ꯅꯨꯄꯤ ꯊꯤꯔꯦꯅ ꯈꯜꯂꯁꯦꯕ
ꯎꯝ
ꯑꯗꯨꯒ ꯅꯪꯁꯨ ꯅꯪꯅ ꯅꯪ ꯅꯨꯄꯤꯗ ꯅꯪꯅ ꯌꯥꯝ ꯂꯨꯅ ꯇꯧꯗꯅ ꯅꯣꯏꯅ ꯌꯥꯝ ꯅꯨꯡꯁꯤꯅ ꯂꯩꯔꯦ ꯑꯗꯨ ꯅꯪ ꯅꯨꯄꯤꯁꯤꯅ ꯑꯃꯨꯛ ꯅꯨꯄꯥ ꯑꯇꯣꯞꯄꯃꯨꯛ ꯀꯣꯏꯔꯛꯑꯒꯗꯤ ꯅꯪ ꯀꯩ ꯇꯧꯗꯣꯏꯅꯣꯕ
ꯑꯗꯨꯝ ꯀꯩꯅꯣ ꯇꯧꯅꯤ ꯀꯩꯅꯣ ꯂꯨꯍꯣꯡ ꯊꯣꯛꯄꯤꯔꯅꯤ ꯃꯥꯉꯣꯟꯗ ꯑꯗꯨꯝ ꯑꯩ ꯑꯗꯨꯝ ꯄꯤꯈꯤꯅꯤ ꯃꯉꯣꯟꯗ ꯂꯧꯖꯧ ꯍꯥꯏꯗꯤ ꯑꯩꯅ ꯑꯗꯨꯛ ꯅꯨꯡꯁꯤꯅꯔꯤꯗꯣ ꯅꯨꯡꯁꯤꯕꯩꯗꯣ ꯃꯥꯅ ꯇꯧꯔꯛꯄ ꯊꯕꯛꯅꯦ ꯑꯗꯨꯝ ꯅꯨꯡꯁꯤꯐꯝ ꯊꯣꯛ ꯌꯥꯝꯃꯤꯗ ꯑꯗꯨꯗꯤ
ꯑꯣ ꯑꯗꯨꯗꯤ ꯅꯪꯗꯤ ꯑꯣ ꯁꯨꯝꯃꯦ ꯑꯥ ꯍ꯭ꯌꯨꯃꯦꯟ ꯔꯥꯏꯠꯁ ꯇꯝꯕꯅꯤꯅ ꯃꯤꯒꯤ ꯔꯥꯏꯠꯁꯦ ꯌꯥꯝ ꯀꯩꯅꯣ ꯇꯧꯅ ꯑꯥ ꯊꯝꯕꯩ ꯃꯑꯣꯡꯅꯦꯕ ꯍꯥꯏꯗꯤ ꯃꯥꯏ ꯃꯥꯏ ꯔꯥꯏꯠ ꯃꯥꯅ ꯍꯣꯏ ꯃꯥꯅ ꯑꯇꯣꯞꯄ ꯑꯃꯨꯛ ꯄꯥꯝꯃꯛꯑꯗꯤ ꯄꯤꯊꯣꯛꯄꯤꯈꯤꯕ
ꯎꯝ
ꯑꯥ ꯅꯪꯅ ꯑꯃꯨꯛ ꯅꯪꯁꯨ ꯑꯇꯣꯞꯄ ꯄꯥꯝꯃꯗꯤ ꯅꯪꯁꯨ ꯑꯃ ꯑꯃꯃꯨꯛ ꯀꯣꯏꯕꯤꯕ ꯑꯗꯨꯅꯦꯕ ꯄꯣꯠꯁꯦ
ꯍꯣꯏ ꯃꯥꯥꯟꯅꯦ ꯑꯗꯨꯅꯦ ꯍꯧꯖꯤꯛ ꯇꯧꯅꯩꯁꯦ
ꯃꯤꯅ ꯀꯩ ꯈꯟꯒꯤꯅꯤ ꯈꯣꯠꯄꯅꯤ ꯂꯩꯕ ꯅꯠꯇꯦ
ꯍ꯭ꯌꯨꯃꯦꯟ ꯔꯥꯏꯠꯁꯇꯣ ꯍ꯭ꯌꯨꯃꯦꯟ ꯔꯥꯏꯠꯁ ꯑꯥ ꯇꯨꯝꯅꯤꯡꯉꯒ ꯇꯨꯝꯊꯣꯛꯄ ꯑꯗꯨꯅ ꯍꯧꯒꯠꯅꯤꯡꯉꯛꯇ꯭ꯔꯒ ꯁꯨꯉꯧ ꯍꯧꯒꯠꯇꯕ ꯅꯪ ꯅꯨꯄꯤ ꯀꯣꯏꯅꯤꯡꯉ ꯀꯣꯏꯔꯛꯄꯤ ꯑꯩꯈꯣꯏꯒꯤ ꯅꯣꯏ ꯅꯣꯏ ꯔꯥꯏꯠꯁꯤꯗ ꯇꯝꯃꯤꯁꯤꯡꯁꯦ ꯑꯗꯨ ꯅꯪꯁꯨ ꯅꯪꯁꯨ ꯏꯖꯨꯀꯦꯁꯟꯗꯁꯨ ꯇꯝꯃꯝꯃꯦ ꯍꯥꯏꯒꯨꯝ ꯇꯧꯋꯤꯅ
ꯑꯧ ꯇꯝꯃꯦ ꯑꯩ ꯍꯥꯟꯅ ꯏꯖꯨꯀꯦꯁꯟ ꯂꯣꯏꯔꯛꯑꯦ
ꯑꯣ ꯏꯖꯨꯀꯦꯁꯟꯗꯗꯤ ꯏꯖꯨꯀꯦꯁꯟꯗꯗꯤ ꯅꯪ ꯀꯅꯥ ꯀꯅꯥ ꯇꯝꯕ ꯀꯅꯥ ꯀꯅꯥ ꯈꯪꯅꯔꯛꯀꯦ
ꯏꯃꯥꯟꯅꯕꯗꯤ ꯂꯣꯏ ꯈꯪꯅꯔꯦ ꯍꯥꯏꯗꯤ ꯄꯨꯟꯕ ꯅꯨꯡꯉꯥꯏꯕ ꯃꯌꯥꯝꯅꯤꯅꯀꯣ ꯑꯗꯨꯝ ꯈꯪꯅꯔꯛꯑꯦ ꯑꯗꯨ ꯏꯃꯥꯟꯅꯕꯤ ꯕꯤꯖꯨ ꯗꯨꯝ ꯐꯅꯌꯥꯝ ꯈꯪꯅꯩ ꯑꯗꯣ
ꯈꯔ ꯍꯦꯟꯅ ꯈꯪꯅꯩꯑꯦꯅ ꯃꯤꯅꯗꯤ ꯍꯥꯏꯐꯦꯠ ꯍꯥꯏꯅꯩꯗ
ꯍꯣꯏ ꯑꯩꯗꯤ ꯂꯣꯏ ꯈꯪꯅꯩꯗ ꯑꯗꯣ ꯏꯃꯥꯟꯅꯕꯁꯨ ꯂꯣꯏ ꯈꯪꯅꯩ ꯏꯃꯥꯟꯅꯕꯤꯁꯨ ꯑꯝ ꯍꯣꯏ ꯇꯪꯈꯥꯏ ꯑꯝ ꯈꯪꯅꯩ ꯑꯥ ꯇ꯭ꯔꯥꯏꯚꯦꯜ ꯇ꯭ꯔꯥꯏꯚꯦꯜ ꯈꯔ ꯌꯥꯎꯋꯦ ꯑꯗꯨꯗꯤ ꯌꯥꯝ ꯀꯟꯅ ꯈꯪꯅꯗꯦ ꯑꯇꯩꯗꯤ ꯑꯗꯨꯝ ꯂꯣꯏ ꯈꯪꯅꯔꯦ ꯍꯥꯏꯕ ꯌꯥꯔꯦ
ꯏꯃꯥꯟꯅꯕ ꯅꯪꯒꯤ ꯑꯥ ꯔꯨꯝꯃꯦꯠ ꯌꯥꯝ ꯅꯨꯡꯁꯤꯅꯅ ꯂꯩꯔꯝꯕꯗꯨꯗꯤ ꯀꯃꯥꯏꯅ ꯇꯧꯈ꯭ꯔꯥꯒꯦ ꯃꯥꯗꯤ
ꯃꯥꯁꯦ ꯈꯪꯗꯦ ꯃꯥꯁꯨ ꯔꯥꯏꯠꯁ ꯑꯝꯅꯤꯅ ꯃꯥꯁꯨ ꯃꯥꯒꯤ ꯑꯄꯥꯝꯕ ꯔꯥꯏꯠꯁ ꯆꯠꯂꯦ ꯅꯤꯅ ꯑꯩꯈꯣꯏꯒ ꯄꯨꯟꯗ꯭ꯔꯦ ꯃꯥꯁꯦ ꯀꯌꯥ ꯑꯗꯩ ꯑꯩꯈꯣꯏꯅꯁꯨ ꯑꯩꯈꯣꯏꯅꯁꯨ ꯃꯥꯒꯤ ꯍꯥꯏꯗꯤ ꯃꯦꯟꯇꯦꯂꯤꯇꯤ ꯃꯥꯒꯤ ꯂꯩꯔꯤꯕ ꯃꯥꯒꯤ ꯋꯥꯈꯟꯗꯣ ꯑꯗꯨꯗꯣ ꯑꯩꯈꯣꯏꯅ ꯀꯔꯤꯅꯣꯗꯨ ꯐꯖꯅ ꯈꯪꯕꯤꯗꯕꯅꯤꯅ ꯃꯥꯁꯨ ꯅꯨꯡꯉꯥꯏ ꯇ꯭ꯔꯥ ꯃꯥꯜꯂꯦ ꯑꯗꯣ ꯑꯩꯈꯣꯏꯅꯁꯨ ꯃꯥꯅ ꯇꯧꯔꯤ ꯃꯑꯣꯗꯣ ꯑꯩꯈꯣꯏꯁꯨ ꯅꯨꯡꯉꯥꯏꯇ꯭ꯔꯦ ꯑꯗꯨꯅ ꯑꯗꯨꯝ ꯌꯥꯝ ꯀꯟꯅ ꯄꯨꯟꯗ꯭ꯔꯦ ꯑꯗꯨꯝ ꯃꯥꯗꯣ ꯑꯗꯨꯝ ꯄꯨꯟꯗꯕꯒ ꯆꯞ ꯃꯥꯟꯅꯔꯦꯗ
ꯑꯥ ꯑꯩꯈꯣꯏ ꯏꯖꯨꯀꯦꯁꯟ ꯂꯩꯔꯦꯅ ꯅꯪꯒꯤ ꯍ꯭ꯌꯨꯃꯦꯟ ꯔꯥꯏꯠꯁꯁꯨ ꯇꯝꯃꯦꯗꯅ ꯑꯗꯣ ꯑꯅꯤꯁꯦ ꯀꯤꯌꯥꯝꯅ ꯃꯔꯤ ꯂꯩꯅꯩ ꯍꯥꯏꯗꯤ ꯀꯌꯥꯝ ꯀꯟꯅ ꯍꯥꯏꯗꯤ ꯅꯛꯁꯤꯟꯅꯒꯦ ꯍꯥꯏ ꯍꯥꯏꯇꯥꯥꯔꯦꯅꯦ ꯏꯖꯨꯀꯦꯁꯟꯒ ꯍ꯭ꯌꯨꯃꯦꯟ ꯔꯥꯏꯠꯀꯁꯤ ꯌꯥꯝ ꯅꯛꯅ ꯐꯝꯗꯤ ꯊꯣꯛꯏꯗꯅ ꯏꯖꯨꯀꯦꯁꯟꯁꯤꯅ ꯑꯃꯨꯛ ꯃꯤ ꯑꯃ ꯑꯃꯖꯦ ꯀꯃꯥꯏꯅ ꯃꯥꯖꯦ ꯀꯔꯝꯕ ꯃꯑꯣꯡꯗ ꯒ꯭ꯔꯣ ꯇꯧꯔꯛꯀꯗꯣꯏꯅꯣ ꯀꯩꯌꯥꯏꯅꯤ ꯀꯃꯥꯏꯅ ꯃꯥꯥꯏ ꯃꯍꯩ ꯀꯩꯀꯥ ꯀꯃꯥꯏꯅ ꯍꯩꯔꯛꯀꯗꯣꯏꯅꯣ ꯈꯣꯠꯀꯗꯣꯏꯅꯣ ꯇꯧꯗꯣꯏꯅꯤꯗꯅ ꯆꯞ ꯃꯥꯟꯅ ꯍ꯭ꯌꯨꯃꯦꯟ ꯔꯥꯏꯠꯁꯤꯁꯨ ꯃꯤꯒꯤ ꯔꯥꯏꯠ ꯅꯪꯅ ꯍꯧꯖꯤꯛ ꯑꯦꯛꯖꯥꯝꯄꯜ ꯍꯥꯏꯔ ꯅꯪꯅ ꯑꯦ ꯌꯥꯝ ꯇꯣꯏꯅ ꯇꯨꯝꯃ ꯂꯩꯕ ꯃꯤꯗꯣ ꯑꯗꯨꯝ ꯃꯥꯏ ꯇꯨꯝꯅꯤꯡꯕꯗꯣ ꯃꯥꯏ ꯔꯥꯏꯠꯁꯅꯤ ꯅꯠꯇ꯭ꯔꯥ
ꯎꯝ
ꯑꯗꯒꯤ ꯅꯨꯄꯤ ꯀꯣꯏꯅꯤꯡꯕꯗꯨꯁꯨ ꯃꯥꯏ ꯀꯨꯁꯤ ꯃꯥꯏ ꯔꯥꯏꯠꯅꯤ ꯅꯠꯇ꯭ꯔꯥ
ꯃꯥꯅꯤ
ꯑꯗꯨꯗ ꯃꯣꯏ ꯑꯅꯤꯁꯦ ꯀ꯭ꯌꯥꯝ ꯃꯔꯤ ꯂꯩꯅꯩ ꯍꯥꯏꯗꯤ ꯌꯥꯝ ꯀꯌꯥꯝ ꯅꯪꯉꯣꯟꯗ ꯌꯥꯝ ꯀ꯭ꯌꯥꯝ ꯀꯥꯟꯅꯒꯦ ꯑꯅꯤꯁꯤ ꯄꯨꯂꯞ ꯂꯧꯁꯤꯟꯕꯅ
ꯎꯝ ꯑꯥ ꯁꯨꯃꯥꯏꯟ ꯇꯧꯕꯅꯦꯕ ꯍꯥꯏꯗꯤ ꯏꯖꯨꯀꯦꯁꯟꯖ‌ꯦ ꯑꯈꯣꯏꯅ ꯏꯖꯨꯀꯦꯁꯟꯖ‌ꯦ ꯑꯝ ꯍꯥꯏꯕ ꯀꯥꯟꯗ ꯍꯣꯏ ꯌ‌ꯦꯟ ꯁꯨꯝ ꯈꯟꯗꯝ ꯑꯗꯨꯝ ꯑꯉꯥꯡ ꯑꯈꯣꯏꯅ ꯈꯤꯇꯪ ꯀ꯭ꯂꯥꯁ ꯇꯦꯟ ꯏꯂꯚꯦꯟ ꯇꯨꯋꯦꯞꯅ ꯈꯜꯂ ꯑꯥꯖꯨ ꯏꯖꯨꯀꯦꯁꯟꯖ‌ꯦ ꯈꯣꯏꯒꯤ ꯑꯦ ꯏꯖꯨꯀꯦꯁꯟꯁꯤꯗꯤ ꯇꯤ ꯇꯤꯆꯔꯒꯤ ꯄ꯭ꯔꯣꯐꯦꯁꯟ ꯑꯁꯤꯗ ꯆꯠꯀꯗꯧꯅ‌ꯦ ꯈꯪꯉꯦ ꯑꯥ ꯍꯥꯏꯗꯤ ꯃꯥꯅ ꯇꯥꯛꯀ ꯗꯣꯏꯅꯤꯗꯅ ꯏꯖꯨꯀꯦ ꯆꯠꯖꯤꯅꯥ ꯑꯗꯨꯒꯤ ꯄꯣꯠ ꯂ‌ꯌꯝꯅꯤ ꯉꯁꯥꯏꯒꯤ ꯍ꯭ꯌꯨꯃꯦꯟ ꯔꯥꯏꯠꯁꯦ ꯏꯖꯨꯀꯦꯁꯟꯗꯁꯨ ꯌꯥꯎꯋꯦꯕ ꯑ ꯏꯖꯨꯀꯦꯁꯟꯗꯗꯤ ꯂꯣꯏ ꯌꯥꯎꯋ‌ꯦ ꯀꯥ ꯁꯣꯁꯤꯌꯣꯂꯣꯖꯤꯖꯨ ꯌꯥꯎꯋꯤ ꯑꯗꯒꯤ ꯃꯦꯠꯁꯀꯤ ꯄꯥꯔꯠ ꯑꯗꯤ ꯀꯩ ꯑꯗꯨꯝ ꯂꯣꯏꯅ ꯁꯨꯅꯕ ꯌꯥꯎꯋꯦꯕ
ꯁꯤꯅꯖꯨ ꯈꯜꯂ‌ꯦꯕ ꯑꯗꯨꯝ ꯍꯥꯏꯗꯤ ꯃꯠ ꯑꯈꯣꯏꯅ ꯑꯈꯣꯏꯒꯤ ꯑꯥ ꯄ꯭ꯔꯣꯐꯦꯁꯗ‌ꯣ ꯄ꯭ꯔꯣꯐꯦꯁ‌ꯦꯜꯗ ꯇꯤꯆꯔꯁ ꯇꯥ ꯂꯥꯛꯄꯅꯤꯅ
ꯑꯥ
ꯑꯗꯨꯏ ꯄꯣꯠꯇꯣ ꯉꯁꯥꯏꯒꯤ ꯂꯩꯅ
ꯑꯥ
ꯑꯥ ꯍꯧꯖꯤꯛꯀꯤ ꯏꯈꯣꯏꯅ ꯍꯥꯏꯗꯤ ꯂꯣꯏꯅ ꯇꯥꯛꯄꯗꯣ ꯇꯁ ꯇꯧꯒꯗꯧꯕꯅꯦꯅ ꯑꯗꯨ ꯄ‌ꯣꯠꯇ‌ꯣ ꯂꯩꯕꯥꯒꯤ ꯀꯦꯁꯟꯁ‌ꯦ
ꯅꯥ
ꯑꯗꯨꯗꯨꯅꯥꯝ ꯂꯣꯏꯅꯁꯨ ꯌꯥꯎꯕꯥꯅꯦꯅ ꯈꯜꯂꯦ ꯑꯥ ꯁꯣꯁꯤꯌꯣ ꯂꯣꯖꯤꯒꯤ ꯀ ꯂꯣꯏꯅꯝ ꯌꯥꯎꯋꯦ ꯐꯤꯂꯣꯁꯣꯐꯤ ꯁꯥꯏꯀꯣꯂꯣꯖꯤ ꯗꯨꯝ ꯌꯥꯎꯋꯦ ꯂꯣꯏꯅ
ꯑꯣ ꯑꯗꯣ ꯑꯩ ꯏꯍꯥꯟ ꯍꯥꯟꯅ ꯑꯩ ꯑꯩꯅ ꯍꯪꯅꯤꯡꯕ ꯑꯝ ꯂꯩꯌꯦ ꯑꯩꯅ ꯍꯧꯖꯤꯛ ꯏꯕꯥꯅꯤ ꯋꯥꯔꯤ ꯁꯥꯅꯩꯁꯦ
ꯑꯥ
ꯁꯤ ꯕꯣꯏꯁꯁꯦ ꯅꯪꯅ ꯉꯥꯉꯛ ꯄꯗꯨꯗꯨꯗꯤ ꯅꯪ ꯃꯇꯥꯏꯗ ꯂꯥꯡꯕ ꯈꯣꯠꯄ ꯇꯥꯗ‌ꯦ ꯑꯩ ꯑꯩꯅ ꯉꯥꯉꯛ ꯄꯁꯤꯗꯤ ꯑꯩ ꯃꯇꯥꯏꯗ ꯂꯥꯡꯕ ꯈꯣꯠꯄ ꯇꯕ꯭ꯔꯥ
ꯇꯥꯗ‌ꯦ ꯗꯥ
ꯇꯥꯗꯦ ꯁꯥꯏꯂ‌ꯦꯟ ꯂꯩꯌꯦꯕꯒ‌ꯣ ꯑꯩ ꯑꯩꯅ ꯑꯗꯨꯝ ꯁꯥꯏ ꯃꯇꯥꯏꯁꯤꯗ ꯃꯤ ꯈꯔ ꯂꯥꯡꯕ ꯀꯩꯅꯣꯕꯨꯗꯤ ꯄ‌ꯣꯟ ꯈꯔꯈꯛꯇꯤ ꯂꯩꯕ ꯁꯤꯁꯨ ꯃꯣꯏꯒꯤ ꯔꯥꯏꯠ ꯑꯣꯏꯗꯣꯏꯅꯤ ꯅꯠꯇ꯭ꯔꯥ
ꯃꯥꯅꯦ ꯃꯥꯟ ꯍꯥꯏꯗꯤ ꯑꯩ ꯑꯩꯃ ꯁꯤ ꯇꯧꯔꯤ ꯍꯥꯏꯕꯩ ꯄꯣꯠꯁ‌ꯦ ꯌꯥꯗꯦꯕ ꯃꯥꯏꯖꯨ ꯃꯥꯏ ꯊꯣꯛꯄꯅꯦꯕ
ꯑ‌ꯣ ꯃꯥꯁꯨ ꯃꯥꯏ ꯔꯥꯏꯠꯅꯦꯕ
ꯃꯥꯅ‌ꯦ
ꯑꯗꯨꯗꯤ ꯀꯩꯒꯨꯝꯕ ꯑꯈꯣꯏꯅ ꯀꯩꯅꯣꯝꯃ ꯍꯥꯏꯗꯤ ꯃꯥꯏ ꯑꯄꯥꯝꯕꯅꯦ ꯒꯥꯏꯅ ꯃꯤꯖ‌ꯦ ꯑꯃꯥ ꯍꯦꯛꯇ ꯐꯨꯔꯦꯟ ꯈꯜꯂꯖ‌ꯦꯕ
ꯑꯥ
ꯑꯗꯨꯗꯨꯁꯨ ꯒꯤꯝ ꯐꯨꯔꯤꯁꯦ ꯃꯥꯒꯤꯅ ꯑꯈꯣꯏꯅ ꯃꯉꯣꯟꯗ ꯀ‌ꯦꯝꯇ ꯉꯥꯡꯕ ꯌꯥꯔꯣꯏꯗꯣꯏꯔꯥ ꯍꯥꯏꯗꯤ ꯃꯥꯒꯤ ꯃꯥꯏ ꯑ ꯄꯥꯥꯝꯖꯕꯩ ꯃꯥꯅ ꯐꯨꯖꯕꯅꯦ ꯑꯗꯨꯃꯥꯏꯅ ꯑꯣꯏꯗꯣꯏꯔꯥ ꯅꯠꯇ꯭ꯔꯒ ꯁꯤꯗ ꯑꯈꯣꯏꯅ ꯂꯧꯈꯠꯂꯛꯄ ꯌꯥꯕ ꯊꯕꯛꯁꯦ ꯀꯩ ꯀꯩ ꯂꯩ
ꯍꯣꯏ ꯐꯨꯅꯕ ꯀꯥꯟꯗꯗꯤ ꯁꯤꯗꯤ ꯚꯥꯏꯌꯣꯂꯦꯟꯁꯇ ꯆꯂꯥꯑꯦꯀꯣ ꯃꯣꯏꯖ‌‌ꯦ ꯑꯗꯣ ꯀ‌ꯦꯅꯣꯖꯤꯗ ꯅ‌ꯦ ꯁꯥꯏꯒꯤ ꯑꯥ ꯑꯩꯅ ꯃꯤꯖ‌ꯦ ꯐꯨꯔꯨꯗꯣꯏꯅꯦꯕ ꯐꯨꯒ ꯗꯣꯏꯕꯒꯤ ꯃꯔꯝꯗ‌ ꯆꯨꯝꯃꯝ ꯃꯒꯗꯤ ꯑꯩ ꯔꯥꯏꯠꯁꯨ ꯌꯥꯏ ꯑ‌ꯦꯕ ꯆꯨꯝꯃꯦꯕ ꯑꯗꯣ ꯐꯨꯔꯤ ꯃꯝꯗ ꯑꯩꯅ ꯑꯦ ꯃꯥꯗꯣ ꯐꯨꯅꯤꯡꯕꯩꯅꯦꯅ ꯍꯥꯏꯔꯒꯗꯤ ꯔꯥꯏꯠꯁꯨ ꯌꯥ ꯀꯩꯕ ꯑꯗꯨꯗꯤ ꯑꯁꯤꯗꯃꯨꯛ ꯑꯃꯨꯛ ꯆꯩ ꯆꯥꯔꯤꯕꯗꯣ ꯃꯥꯒꯤꯃꯨꯛ ꯑꯣꯏꯗꯣꯏꯅꯦꯕ ꯍꯥꯏꯗꯤ ꯑꯩ ꯑꯦ ꯑꯩ ꯀꯔꯤꯝꯁꯨ ꯂꯥꯟꯗꯦ ꯃꯥ ꯐꯨꯔꯛꯏꯁꯦꯅ ꯍꯥꯏꯔꯒ ꯑꯩ ꯃꯥꯏ ꯔꯥꯁꯤꯗ ꯂꯩꯖꯗꯣꯏꯅꯦꯕ ꯑꯗꯨ ꯃꯥꯅ ꯇꯞꯇꯥꯏ ꯂꯥꯜꯂ ꯐꯔꯛꯄꯗꯤ ꯌꯥꯗꯦꯕ
ꯑꯣ ꯆꯨꯝꯃꯝ ꯇꯥꯔꯗꯤ ꯐꯨꯕꯖꯦ ꯌꯥꯏꯑꯦꯕ ꯑꯗꯨ ꯔꯥꯏꯠꯇ ꯌꯥꯎꯋꯦꯕ ꯅꯠꯇ꯭ꯔꯥ ꯑꯩꯅ ꯑꯩꯅ ꯆꯨꯝꯃ ꯇꯥꯔꯗꯤ ꯃꯤ ꯑꯃ ꯐꯨꯕꯖꯦ ꯑꯩꯒꯤ ꯔꯥꯏꯠꯅꯦꯕ
ꯃꯥꯅꯦ ꯍꯣꯏ ꯑꯗꯨ ꯂꯣꯒꯤ ꯃꯈꯥꯗꯗꯤ ꯑꯗꯨ ꯌꯥꯗꯦ ꯈꯣꯠꯇꯦ ꯍꯥꯏꯔꯛꯀꯅꯤ ꯑꯗꯨ ꯑꯗꯨ ꯑꯩꯒꯤ ꯄꯥꯔꯁꯣꯅꯦꯜ ꯔꯥꯏꯠꯁꯅꯦꯕ ꯑꯗꯨꯅ ꯑꯃꯨꯛ
ꯑꯣ ꯅꯪꯅ ꯑꯃꯨꯛ ꯑꯁ ꯑꯗꯨꯗꯤ ꯅꯪꯒꯤ ꯔꯥꯏꯠꯀꯤ ꯔꯥꯏꯠ ꯔꯥꯏꯠꯅꯦꯕ ꯅꯪꯅ ꯑꯃꯨꯛ ꯇꯧꯔꯤ ꯍꯥꯏꯗꯤ ꯃꯤ ꯐꯖꯕ ꯌꯥꯏ ꯑꯗꯨ ꯅꯪꯒꯤ ꯔꯥꯏꯠ ꯅꯪꯅ ꯑꯗꯨ ꯑꯗꯨꯒꯤ ꯑꯣꯄꯤꯅꯤꯌꯟ ꯄꯤꯔꯤꯗꯨꯁꯨ ꯅꯪꯒꯤ ꯔꯥꯏꯠꯅꯦꯕ